ꯑꯩ ꯁꯪꯒꯣꯏꯗ ꯂꯩ
ꯑꯩꯩꯅ ꯈꯦꯠꯁꯤꯗꯣ ꯑꯝꯇ ꯌꯦꯡꯒꯦ ꯑꯗꯨꯗꯤ ꯄꯥꯏꯌꯨꯀꯣ
ꯎꯝ
ꯈꯦꯁꯤꯗꯣ ꯈꯦꯁꯤꯒꯤ ꯑꯣꯜꯂꯝꯗꯗꯅ ꯇ ꯀꯥ ꯑꯣꯜ ꯂꯩꯔꯝꯗꯣꯛꯅꯤ ꯃꯅꯝꯒꯗꯤ ꯂꯥꯛꯏꯍꯦ
ꯌꯦꯡꯉꯣ
ꯃꯅꯝꯒꯗꯤ ꯅꯨꯡꯁꯤꯅꯤꯍꯦ ꯃꯅꯝꯒꯗꯤ ꯁꯤꯔꯛꯏꯅꯦ ꯑꯩꯒꯤꯗ ꯂꯣꯏꯁꯤꯜꯂꯒ ꯌꯥꯔꯅꯤ ꯀꯩꯅꯣ ꯆꯞ ꯆꯥꯔꯅꯤꯌꯦ
ꯎꯝ
ꯀꯦꯁꯤ ꯃꯟꯃꯨꯗꯤ ꯃꯕꯨꯂꯅ
ꯌꯦꯒꯦ ꯑꯩꯅꯅꯦ ꯃꯣꯔꯣꯛ ꯇꯦꯛꯄꯁꯦ ꯄꯨꯔꯥ ꯈꯥꯏꯗꯣꯛꯄꯁꯦ ꯑꯩꯈꯣꯏ ꯃꯥ ꯁꯥꯏ ꯍꯦꯛꯇ ꯍꯥꯏꯌꯦꯕ ꯑꯗꯨꯗ ꯑꯩꯅ ꯀꯟꯗꯅ ꯍꯥꯏꯗꯣꯛꯇ꯭ꯔ ꯁꯤ ꯌꯥꯔꯅꯤ ꯍꯦ ꯈꯕꯅꯤꯂꯛꯑꯦꯅ ꯁꯨꯝꯗꯤ ꯈꯤꯇꯪ ꯆꯝꯇꯛ ꯂꯩꯗꯧ ꯃꯥꯜꯂꯦ ꯉꯁꯤꯗꯤ ꯃꯔꯝꯗꯤ ꯀꯩꯒꯤꯅꯣꯗꯤ ꯑꯩꯅ ꯊꯨꯝ ꯈꯔ ꯆꯝꯍꯟꯒꯦꯅꯦ ꯇꯧꯕ ꯑꯗꯨꯏ ꯌꯦꯡꯉꯦ ꯆꯥꯛ ꯆꯥꯅꯤꯍꯦ ꯑꯩꯈꯣꯏꯁꯤꯗꯤ ꯐꯖꯔꯦ ꯃꯆꯨꯒꯁꯤꯗꯤ ꯄꯨꯔꯥ ꯌꯦꯂꯣꯅꯤ ꯑꯣꯂꯖꯦ ꯑꯩ ꯁꯝꯅꯗꯤ ꯑꯩꯈꯣꯏ ꯕꯣꯏꯗꯤ ꯍꯦꯛꯎꯁꯦ ꯍꯥꯏꯕ꯭ꯔꯣ
ꯌꯣꯃ ꯌꯣꯃ ꯁꯅꯕ
ꯅꯪꯗꯤ ꯕꯥꯥꯛ ꯑꯣꯏꯗꯦ ꯉꯔꯥꯡ ꯂꯩꯔꯥꯡꯗꯧꯅꯤ
ꯌꯥꯔꯅꯤ ꯁꯤꯕꯨ ꯃꯨꯊꯠꯄꯅ ꯐꯗꯣꯏꯖꯥꯔꯥ ꯀꯥꯁꯟꯗ꯭ꯔꯤꯉꯩꯗ
ꯌꯦꯡꯉꯣ ꯀꯥꯁꯟꯉꯩꯗ ꯌꯥꯗꯕ ꯑꯣꯏꯗꯦ ꯄꯤꯊꯠꯂꯨ ꯀꯩꯅꯣ
ꯌꯥꯔꯅꯤ ꯍꯦꯛ ꯀꯨꯏꯔꯦ ꯀꯩꯅꯣ ꯑꯣꯏꯅ ꯌꯥꯏꯔ ꯆꯥꯛꯁꯦ
ꯑꯣꯏꯔꯕ ꯌꯦꯡꯉꯣ ꯐꯖꯅ
ꯆꯥꯛꯁꯤꯕꯨꯗꯤ ꯑꯣꯏꯔꯦꯕꯀꯣ
ꯎꯝ
ꯑꯣꯏꯔꯦ ꯑꯣꯏꯔꯦ ꯑꯣꯏꯔꯦ ꯅꯨꯃꯤꯠ ꯃꯉꯥꯃꯨꯛꯇꯪ ꯌꯥꯏꯔ ꯃꯨꯊꯠꯂꯒꯦ ꯃꯉꯥ ꯐꯥꯖꯁꯨ
ꯑꯃ ꯑꯗꯨꯒꯨꯝꯕ ꯊꯣꯡꯕꯒꯤ ꯑꯃ ꯑꯩꯅ ꯍꯥꯏꯗꯤꯛ ꯆꯐꯨ ꯑꯃ ꯑꯃꯨꯕ ꯑꯃ ꯏꯜꯂꯒ ꯇꯩꯔꯣ ꯑꯃ ꯂꯩꯕꯗꯣ ꯌꯣꯟꯕꯗꯣ
ꯂꯩꯌꯦ ꯂꯩꯌꯦ ꯂꯩꯌꯦ
ꯑꯗꯨꯒꯨꯝꯕꯗꯣ ꯌꯥꯝ ꯄꯥꯝꯃꯦꯉꯣ ꯑꯩ ꯇꯥꯡꯉꯤ
ꯑꯗꯨꯗ ꯊꯣꯡꯉꯦ ꯇꯥꯡ ꯍꯦꯛ ꯑꯗꯨꯗꯤ ꯑꯩꯈꯣꯏꯒꯤꯒ ꯑꯣꯛꯀ ꯊꯣꯡꯕꯤꯗꯣ ꯈꯪꯕ꯭ꯔꯥ
ꯍꯣ ꯍꯣ ꯍꯣꯏ ꯍꯣꯏ ꯍꯣꯏ
ꯎꯝ
ꯀꯩꯅꯣꯗ ꯌꯥꯝ ꯌꯣꯟꯕꯅꯦꯕ ꯑꯁꯤꯒꯤ ꯑꯈꯣꯏꯒꯤ ꯑꯥ - ꯔꯤꯝꯁꯀꯤ ꯑꯥ - ꯀꯩ ꯍꯥꯏꯒꯦ ꯃꯣꯛ ꯁꯣꯝ ꯇꯥꯕꯝꯒꯤꯗꯣ ꯑꯗꯣꯝ ꯅꯥꯀꯟꯒꯤ ꯁꯥꯏꯗꯇ ꯌꯥꯝ ꯌꯣꯜꯂꯦꯕ ꯇ꯭ꯔꯥꯏꯕꯦꯜꯅ ꯃꯃꯤꯡ ꯑꯃ ꯍꯥꯏꯅꯦ ꯑꯧ
ꯐꯦꯡꯕꯖꯨ ꯅꯨꯡꯉꯥꯏꯔꯣꯏꯗ꯭ꯔꯣ ꯑꯗꯨꯗꯣ
ꯅꯨꯡꯉꯥꯏꯅꯤ ꯃꯃꯤꯡ ꯑꯃ ꯍꯥꯏꯅꯦ ꯑꯗꯨꯏ ꯄꯣꯠꯇꯣ
ꯉꯥ ꯆꯐꯨ ꯃꯃꯤꯡꯗꯣ
ꯑꯥ
ꯑꯣ ꯍꯥꯏꯗꯤ ꯃꯈꯨꯝ ꯌꯥꯎꯕꯤꯗꯨ ꯅꯠꯇ꯭ꯔꯣ
ꯍꯣꯏ ꯍꯣꯏ ꯍꯣꯏ ꯃꯈꯨꯝ ꯌꯥꯎꯋ ꯕ꯭ꯂꯦꯛ ꯃꯆꯨꯒꯤꯗꯣ
ꯑꯗꯨ ꯊꯥꯗꯔꯗꯤ ꯀꯥꯏꯔꯣꯏꯗ꯭ꯔꯣ
ꯊꯥꯗꯗꯅꯕ ꯃꯑꯣꯡꯗ ꯇꯧꯗꯧꯅꯤ ꯀꯩꯅꯣ ꯄꯣꯠ ꯈꯨꯗꯤꯡꯃꯛꯄꯨ ꯒꯤꯂꯥꯁ ꯂꯤꯛꯂꯤ ꯒꯤꯂꯥꯁꯁꯨ ꯊꯥꯗꯔꯗꯤ ꯀꯥꯏꯗꯣꯏꯅꯤ ꯀꯩꯅꯣ
ꯎꯝ ꯅꯩꯗꯅ ꯗꯦꯂꯤ ꯋꯦꯔꯗꯗꯤ ꯁꯤꯖꯤꯟꯅꯕ ꯃꯇꯝꯗꯗꯤ
ꯎꯝ ꯗꯜꯂꯤ ꯅꯠꯇꯁꯨ ꯀꯩꯒꯨꯝ ꯐꯨꯠꯄ ꯈꯣꯠꯄ ꯑꯗꯨꯝꯕꯗꯗꯤ ꯅꯨꯡꯉꯥꯏꯗꯣꯏꯅꯦ ꯏꯟꯖꯥꯡ ꯂꯣꯟꯕ ꯈꯣꯠꯄ
ꯅꯠꯇꯦ ꯑꯩ - ꯑꯩꯅ ꯀꯩ ꯌꯨꯝꯒꯤ ꯑꯣꯏꯅ ꯃꯅꯨꯡ ꯁꯤꯖꯤꯟꯅꯕꯒꯤ ꯑꯥ ꯃꯄꯥꯟꯗ ꯁꯥ ꯅꯨꯡ ꯐꯨꯠꯄꯒꯤ
ꯌꯥꯏꯌꯦ ꯊꯣꯡꯕꯒꯤꯖꯨ
ꯍꯣꯏꯅꯦ ꯑꯈꯣꯏꯒꯤ ꯌꯦꯔꯨꯝ ꯀꯩꯀꯥ ꯐꯨꯠꯄꯩꯗꯤ ꯅꯨꯡꯉꯥꯏꯅꯤꯕ ꯌꯦꯔꯨꯝ ꯀꯩꯀꯥ ꯐꯨꯠ ꯄꯥ ꯑꯗꯒꯤ ꯁꯥ ꯐꯨꯠꯄꯒꯤꯗꯤ ꯅꯨꯡꯉꯥꯏꯅꯦꯕ
ꯍꯣꯏ ꯃꯈꯨꯝꯗꯣ ꯍꯥꯞꯄꯗꯣ ꯑꯝꯇ ꯂꯧ ꯇꯥꯥꯔꯦ ꯑꯗꯨꯏ ꯄꯣꯠꯇꯣ
ꯂꯤꯁꯤꯡꯃꯨꯛ ꯀꯥꯔꯛꯇꯣꯏ ꯖꯥꯠꯂꯣ
ꯇꯥꯡꯗꯤ ꯇꯥꯡꯉꯦ ꯑꯩꯅ ꯈꯪꯕ ꯃꯥ ꯅꯣꯡꯃ ꯍꯪꯉꯨꯕꯗ
ꯅꯪ ꯀꯥ ꯑꯣꯟꯂꯥꯏꯟꯗ ꯍꯪꯉꯤꯔꯣ ꯍꯥꯏꯖꯦ
ꯇꯦ ꯍꯦ ꯕꯖ - ꯑꯥ - ꯀꯩꯅꯣꯗ ꯌꯣꯜꯂꯤꯗꯨꯗꯤ ꯔꯤꯝꯁ ꯔꯣꯠ ꯇ ꯔꯤꯡꯁ ꯔꯣꯠꯇꯇꯤ ꯅꯠꯇꯦ ꯑꯈꯣꯏꯒꯤ ꯂꯝꯐꯦꯟ ꯁꯅꯥ ꯀꯩꯊꯦꯜ
ꯑꯥ ꯔꯤꯝꯁꯔꯣꯗ ꯍꯥꯏꯔ ꯅꯤꯡꯖꯤꯡꯉꯦ ꯅꯪꯅ ꯉꯔꯥꯡ ꯒꯤ ꯑꯥ ꯀꯩꯅꯣꯒꯤ ꯑꯅꯣꯛꯀꯤ ꯍꯥꯏꯗꯣ ꯉꯔꯥꯡ ꯈꯛꯇꯒꯤꯔꯣ
ꯉꯔꯥꯡ ꯈꯛꯇꯅꯦ ꯉꯔꯥꯡ ꯆꯪꯉꯨꯔꯦ ꯑꯝꯇ ꯂꯩꯔꯝꯗꯦꯕꯣ ꯂꯣꯏ ꯂꯣꯏ ꯂꯩꯔꯝꯃꯦ
ꯌꯥꯝꯕꯗꯣ
ꯍꯣꯏ
ꯄꯨꯡ ꯀꯌꯥ ꯑꯗꯥꯏ ꯆꯠꯂꯤꯕ ꯅꯪꯗꯤ
ꯑꯩ ꯉꯔꯥꯡ ꯄꯨꯡ ꯑꯍꯨꯝ
ꯊꯦꯡꯃꯜꯂꯦ ꯊꯦꯡꯃꯜꯂꯦ ꯅꯪꯒꯤꯗꯣ ꯊꯦꯡꯃꯜꯂꯦ
ꯑꯍꯨꯝ ꯃꯈꯥꯏ ꯑꯗꯥꯏꯗꯅꯦ ꯆꯠꯂꯣꯏꯒꯦ ꯇꯧꯕ ꯑꯗꯨꯗ ꯃꯥꯅ ꯃꯥꯏ ꯗ꯭ꯔꯦꯁꯇꯣ ꯑꯥꯎ ꯀꯩꯅꯣꯗꯒꯤ ꯈꯜꯂꯨꯖꯦ ꯑꯝ ꯇ ꯊꯪꯃꯩꯕꯟꯗꯒꯤ ꯆꯠꯄ ꯃꯤ ꯈꯔ ꯂꯩꯔꯝꯗ꯭ꯔꯦ ꯑꯃꯅꯤ ꯈꯇ ꯉꯥꯏꯔꯝꯃꯦ ꯑꯗꯨꯗꯩꯗꯨꯗ ꯑꯩꯅ ꯁꯨꯃꯥꯏꯅ ꯇꯧꯕꯩꯗꯣꯅ ꯍꯪꯉꯦ ꯍꯪꯕ ꯀꯥꯟꯗ ꯑꯗꯨꯗꯤ ꯁꯤ ꯈꯛꯇ ꯉꯥꯏꯔꯦꯅ ꯍꯥꯏꯌꯦ ꯄꯨꯡꯍꯥꯡꯍꯥꯡ ꯂꯩꯔꯝꯃꯦ ꯃꯃꯥꯏ ꯑꯅꯤꯗꯣ
ꯍꯩꯃꯥ
ꯃꯃꯥꯏ ꯑꯝꯇꯪ ꯉꯥꯏꯔꯝꯃꯦ ꯎꯝ
ꯑꯁ ꯃꯣꯏꯗꯤ ꯂꯣꯏ ꯊꯥꯗꯣꯛꯄꯅꯦ ꯑꯗꯨꯗꯤ ꯑꯃꯨꯛ ꯄꯣꯠꯇꯣ ꯄꯩꯁꯥ ꯑꯣꯟꯊꯣꯛꯄꯩ ꯋꯥꯅꯤ
ꯍꯣꯏ ꯍꯣꯏ ꯍꯣꯏ
ꯑꯗꯨꯃꯥꯏꯅ ꯑꯣꯐꯔꯒ ꯄꯤꯔꯤꯉꯩꯗ ꯑꯩ ꯑꯩꯗꯤ ꯂꯨꯄꯥ ꯆꯥꯝꯃꯒ ꯑꯝꯇꯪ ꯂꯧꯍꯧꯒꯦ ꯈꯜꯍꯧꯔꯤꯅꯤ ꯑꯗꯨꯒ
ꯍꯣꯏ ꯑꯗꯨꯗ ꯐ꯭ꯔꯦꯝꯂꯦꯁ ꯑꯣꯏꯕꯗꯣ ꯑꯥ ꯊꯤꯕ ꯑꯩꯅ ꯑꯗꯨꯏꯗꯨꯗꯣ ꯐ꯭ꯔꯦꯝꯂꯦꯁ ꯀꯗꯣ ꯑꯃꯈꯛ ꯌꯥꯎ ꯂꯩꯝꯃꯦ ꯑꯃꯗꯣ ꯂꯧꯖꯦ ꯇꯧꯔꯒ ꯄꯩꯁꯥꯗꯣ ꯄꯥꯝꯃꯨꯔꯕ ꯑꯩꯗꯣ
ꯎꯝ ꯎꯝ
ꯍꯥꯏꯗꯤ ꯑꯃꯨꯛ ꯍꯥꯞꯇꯗꯤ ꯌꯥꯔꯣꯏꯗꯅ ꯑꯗꯨ ꯌꯥ
ꯑꯥ ꯑꯣ ꯑꯗꯨꯗꯤ ꯑꯩꯗꯤ ꯉꯔꯥꯡꯈꯛ ꯇꯒꯤꯐꯎ ꯈꯜꯂꯨꯗꯕ ꯑꯩꯅ
ꯀꯥꯡꯒꯤ ꯑꯣꯐꯔ
ꯂꯩꯇꯦ ꯑꯣ ꯀꯥꯡꯒꯤ ꯑꯣꯐꯔ ꯇꯧꯕ ꯑꯣ ꯑꯣ ꯑꯗꯨꯃꯅ ꯑꯩꯁ ꯑꯗꯨꯗꯤ ꯑꯩꯗꯤ ꯑꯃ ꯂꯧꯔꯒ ꯑꯌꯥꯝꯡꯕ ꯑꯝꯛꯇꯪ ꯁꯤꯖꯤꯟꯅꯒꯦꯅ ꯈꯟꯖꯔꯝꯕꯅꯤꯅꯦ ꯑꯩꯁꯦ ꯉꯔꯥꯡꯁꯦ ꯅꯪꯗꯤ ꯍ ꯆꯠꯊꯣꯛꯏ ꯅꯪꯗꯤ ꯆꯪꯉ ꯈꯔ ꯉꯟꯅ ꯆꯠꯀꯦꯗꯏꯗꯤ
ꯀꯥꯏ ꯊꯕꯛ ꯊꯕꯛꯁꯨ ꯌꯥꯗꯅ
ꯗꯣꯅꯤꯡꯉꯦ ꯂꯣꯏꯔꯦ ꯉꯁꯤꯅꯃꯨꯛ ꯀꯥꯡꯉꯨ
ꯎꯝ ꯑꯗꯨ ꯍꯦꯛ ꯊꯥꯒꯠꯂꯛꯄꯒ
ꯃꯥꯅ ꯍꯦꯛ ꯈꯪꯕꯒ ꯈꯨꯠꯂꯥꯎ ꯍꯥ -ꯍꯥꯏ ꯔꯛꯀ - ꯍꯥꯏꯗꯣꯛꯀꯗꯕꯅꯤꯀꯣ ꯑꯗꯨ ꯅꯠꯇ꯭ꯔꯗꯤ ꯐꯪꯉꯣꯏꯕ ꯑꯣꯐꯔ ꯍꯥꯏꯖꯤꯗꯤ ꯃꯤ ꯈꯨꯗꯤꯡꯃꯛ ꯂꯣꯏ ꯄꯝ ꯑꯣꯈꯣꯏꯗꯤ ꯈꯨꯗꯤꯡꯃꯛ ꯂꯣꯏ ꯄꯥꯝꯃꯤ ꯉꯥꯛꯇꯅꯤ ꯍꯥꯏꯕ
ꯎꯝ
ꯎ ꯑꯗꯩ ꯃꯤ ꯈꯨꯗꯤꯡꯃꯛ ꯄꯥꯝꯕꯅꯤꯅ ꯍꯕꯨꯡ ꯑꯃ ꯆꯥꯎ ꯊꯤꯅꯕꯅꯤꯗꯨꯅ
ꯑꯩꯅ ꯄꯥꯝꯕ ꯅꯣꯁꯇꯥꯏꯟꯗꯨꯁꯨ ꯍꯧꯋꯦ ꯃꯣꯏꯗꯨꯗ
ꯎꯝ
ꯑꯥ ꯐꯪꯗ꯭ꯔꯕꯅꯦꯕ ꯃꯣꯏꯗꯗꯤ ꯐꯪꯉꯝꯃꯦꯕꯗꯣ
ꯑꯗꯨ ꯌꯥꯎꯕ꯭ꯔꯕ ꯃꯥ ꯑꯣꯀꯣꯔꯠ ꯊꯥꯕꯗ
ꯑꯣꯐꯣꯔ ꯊꯥꯎꯗꯤ ꯌꯥꯎꯗꯦ ꯇ꯭ꯋꯦꯟꯇꯤ ꯄꯥꯔꯁꯦꯟ ꯗꯤꯁꯀꯥꯎꯟ ꯇꯧꯅꯤ ꯍꯥꯏ
ꯕꯣꯊꯥꯕꯤꯁꯤꯅ ꯑꯩꯈꯣꯏꯒꯤ ꯃꯆꯥ ꯃꯆꯥ ꯃꯆꯥꯗ ꯑꯣꯏꯔꯝꯅꯤꯡꯉꯦ ꯑꯩꯈꯣꯏ ꯔꯥꯎꯟ
ꯃꯆꯥ ꯃꯆꯥꯗ ꯅꯠꯇꯦ ꯂꯣꯏ ꯁꯨꯔꯦꯗ ꯑꯣꯐꯔꯗꯁꯨ
ꯏꯁ ꯃ ꯄꯦꯃ ꯆꯝ ꯅꯥ ꯊꯣꯛꯈ꯭ꯔꯦꯅ ꯉꯔꯥꯡꯗꯤ
ꯎꯝ ꯑꯗꯨ ꯑꯩꯅ ꯍꯥꯏꯅꯤ ꯃꯃꯥ ꯑꯅꯤꯗꯣ ꯑꯝꯇ ꯌꯥꯎꯔꯝꯗꯦ ꯍꯥꯏ ꯑꯃꯇꯗ
ꯃꯣꯏꯅ ꯎꯠꯄꯗꯣ ꯗꯤꯁꯄ꯭ꯂꯦ ꯇꯧꯊꯣꯛꯄꯗꯣ ꯑꯗ ꯊꯦꯡꯅ ꯊꯦꯡꯉꯦꯗ ꯅꯣꯏ ꯆꯠꯂꯤꯗꯨꯗꯤ ꯂꯩꯔꯔꯣꯏꯗ ꯀꯗꯥꯏꯗꯩ ꯋꯥꯔꯤꯅꯣ
ꯍꯣꯏ ꯍꯣꯏ ꯍꯣꯏ ꯍꯣꯏ
ꯑꯗꯣ ꯃꯣꯏ ꯍꯥꯟꯅꯁꯤ ꯑꯔꯤꯕ ꯊꯥꯏꯅꯒꯤꯁꯨ ꯑꯗꯨꯝ ꯌꯥꯎꯔꯝꯒꯅꯦꯕ ꯑꯩꯈꯣꯏ ꯈꯪꯕ ꯁꯨꯠꯇꯕ ꯈꯣꯠꯇꯕ ꯎꯝ ꯑꯗꯨꯗ ꯑꯗꯨꯝ ꯑꯅꯧꯕ ꯈꯔ ꯃꯤꯅꯒ ꯁꯨꯝ ꯄꯥꯝꯗꯅ ꯁꯨꯝ ꯂꯩꯍꯧꯕꯗꯣ ꯈꯟꯗꯣꯛꯄ ꯍꯥꯏꯗꯤ ꯐꯖꯕ ꯇꯥꯡꯕ ꯍꯣꯡꯕꯩ ꯋꯥ ꯅꯠꯇꯅ ꯃꯤꯒꯤꯗꯤ ꯄꯥꯝꯗꯕ ꯍꯥꯏꯕ ꯑꯃ ꯂꯩꯗ ꯅꯠꯇ꯭ꯔꯣ ꯑꯥ ꯑꯗꯨꯝꯕ ꯂꯩꯗ ꯑꯇꯥꯡꯕꯗꯁꯨ ꯄꯥꯝꯗꯕ ꯄꯣꯠꯇꯤ ꯂꯩꯗ꯭ꯔꯗꯤ ꯑꯗꯨꯝ ꯁꯤꯠꯂꯨꯗꯣꯏꯅꯤ ꯄꯩꯁꯥ ꯁꯣꯟ ꯂꯣꯟꯊ ꯊꯣꯛꯏꯗꯣꯏꯅꯦꯕ ꯑꯗ ꯃꯣꯏꯗꯤ ꯃꯣꯏꯗꯤ ꯄꯩꯁꯥ ꯑꯣꯟꯊꯣꯛꯄꯗꯣ ꯅꯠꯇ꯭ꯔꯒ ꯃꯔꯨ ꯑꯣꯏꯔꯤꯁꯦ ꯑꯗꯨꯗꯨꯅ ꯑꯗꯨꯝ ꯑꯇꯥꯡꯕꯁꯨ ꯑꯗꯨꯝ ꯌꯥꯎꯔꯝꯗꯣꯏꯅꯦꯕ ꯃꯔꯛ ꯁꯔꯛꯇꯨꯗ ꯈꯪꯕ꯭ꯔꯥ ꯑꯗꯨ ꯄꯨꯂꯞ ꯆꯥꯡ ꯑꯃ ꯌꯦꯡꯉꯒ ꯃꯃꯜꯗ ꯂꯦꯞꯊꯣꯛꯑꯒ ꯊꯥꯗꯣꯔꯛꯏꯅꯦꯕ ꯆꯥꯛꯗꯧꯅꯕꯥꯏꯗ
ꯑꯗꯣ ꯂꯦꯟꯁꯀ ꯑꯇꯩ ꯂꯧꯔꯝꯗꯧꯅꯦ ꯏꯕꯥꯅꯤꯁꯦ ꯑꯅꯣꯛ ꯃꯈꯜ ꯑꯅꯤꯁꯨ ꯐꯪꯕ ꯑꯗꯨ ꯌꯥꯝ ꯇꯥꯡꯅꯁꯨ ꯁꯥꯔꯒ
ꯍ ꯍ
ꯂꯦꯟꯁ ꯀꯥꯔꯠꯇꯗꯤꯅꯦ ꯅꯪꯅ ꯂꯤꯁꯤꯡ ꯑꯃꯒꯤ ꯂꯤꯁꯤꯡ ꯑꯍꯨꯝꯒꯤ ꯇꯧꯕꯗꯅꯦ
ꯎꯝ
ꯂꯤꯁꯤꯡ ꯑꯍꯨꯝꯒ ꯆꯞ ꯃꯥꯟꯅꯕ ꯑꯃ ꯄꯤꯗꯣꯏꯅꯦꯕ ꯑꯦꯛꯁꯇ꯭ꯔꯥ
ꯑꯅꯣ ꯑꯃ ꯑꯃ ꯑꯗ ꯀꯩꯅꯣ ꯒ꯭ꯂꯥꯁꯁꯨ ꯌꯥꯎꯔꯒ ꯑꯗꯣ ꯅꯪꯅ ꯃꯦꯝꯕꯔꯁꯤꯞ ꯑꯣꯏꯒꯗꯕꯅꯦ ꯍꯥꯏꯗꯨꯗꯤ
ꯍꯣꯏꯕ ꯃꯦꯝꯕꯔꯁꯤꯞ ꯑꯣꯏꯕꯩꯗꯣ ꯂꯩꯑꯕ ꯔꯥꯀꯦꯁꯇꯨ ꯂꯩꯑꯕ
ꯑꯩꯅ ꯍꯟꯖꯟ ꯍꯟꯖꯟꯅ ꯍꯥꯏꯔꯦ ꯅꯣꯏꯅ ꯑꯗꯨꯝ ꯋꯥ ꯗꯤꯜꯂꯦ ꯐꯜꯂꯦ ꯐꯣꯠꯂꯦ ꯇꯧ ꯂꯩꯔꯦ ꯑꯗꯨꯒ ꯑ ꯔꯥꯀꯦꯁ ꯃꯆꯟ ꯅꯨꯄꯤꯅꯦ ꯔꯥꯀꯦꯁ ꯇꯧꯕ ꯋꯥꯅꯤ ꯑꯩꯈꯣꯏ ꯈꯪꯅꯗꯕꯕꯅꯤꯅ ꯀꯃꯥꯏ ꯇꯧꯗꯣꯏꯅꯣꯅ ꯅꯪꯅ ꯍꯥꯏ ꯅꯇꯔꯣ
ꯈꯪꯅꯗꯕꯅꯤ ꯌꯥꯗꯦꯗꯅ ꯑꯗꯣ ꯃꯒꯤ ꯃꯆꯟ ꯅꯨꯄꯤꯗꯣ ꯄꯥꯎ ꯐꯥꯎꯅ ꯇꯧꯕ ꯃꯇꯝꯗꯨ ꯑꯗꯣ ꯃꯥꯗꯣ ꯌꯥꯝ ꯆꯤꯟꯕ ꯑꯗꯨꯅ ꯑꯗꯨꯝ ꯍꯪꯕ ꯈꯣꯠꯄꯗꯣ ꯇꯜꯂꯕ ꯑꯩꯁꯨ
ꯑ ꯏꯆꯟꯅꯨꯄꯤꯗꯣ ꯊꯕꯛ ꯇꯧꯋꯤꯔꯕ ꯑꯗꯨꯗꯨꯗ
ꯇꯧꯕ ꯅꯠꯇꯦ ꯃꯦꯝꯕꯔꯁꯤꯞ ꯑꯣꯏꯕ ꯌꯥꯎꯕ ꯎꯝ
ꯑꯗꯨ ꯃꯦꯝꯕꯔꯁꯤꯞ ꯑꯣꯏꯕ ꯌꯥꯎꯕ ꯍꯥꯏꯗꯤ ꯀꯩꯅꯣ ꯂꯦꯛꯁꯀ ꯄꯨꯊꯣꯛꯄ ꯌꯥꯎꯒꯗ꯭ꯔꯣ
ꯎꯝ ꯌꯥꯎꯋꯦ ꯅꯣꯏ ꯀꯩꯅꯣꯁꯨ ꯌꯥꯎꯋꯤꯗꯨꯗꯤ ꯑꯦꯀꯦꯁꯣꯔꯁꯨ ꯑꯦꯀꯦꯁꯣꯔꯁꯨ ꯌꯥꯎꯋꯤꯗꯨꯗꯤ
ꯇꯤ ꯊꯅ ꯀꯃꯥꯏꯅ ꯌꯥꯎꯔꯣꯏꯕ
ꯃꯥꯁꯨ ꯌꯥꯎꯕꯅꯦ ꯑꯗꯨꯗꯩꯗꯨꯗ ꯃꯥꯒꯤ ꯃꯥꯒꯤ ꯀꯩꯅꯣꯗꯒꯤ ꯂꯧ ꯀꯥꯏꯅ ꯑꯩꯉꯣꯟꯗ ꯅꯍꯥꯟꯋꯥꯏ ꯌꯥꯝꯅ ꯍꯥꯏꯔꯝꯃꯤ
ꯇ ꯑꯣ ꯂ ꯌꯥꯝ ꯌꯥꯝ ꯇꯧꯔꯤꯖꯥꯠꯅꯤꯅ ꯃꯣꯏꯗꯤ
ꯎꯝ ꯑꯗꯨꯗꯗꯤ ꯍꯧꯖꯤꯛꯀꯤ ꯑꯩꯅ ꯍꯥꯏꯕ ꯐ꯭ꯔꯦꯝꯂꯦꯁ ꯑꯣꯏꯕꯗꯣ
ꯎꯝ
ꯌꯥꯝ ꯌꯥꯎꯋꯦ ꯍꯥꯏ
ꯏꯁꯀ꯭ꯋꯥꯔ ꯁꯦꯞꯇꯔꯣ ꯅꯪꯅ ꯄꯥꯝꯃꯤꯁꯤꯅ
ꯎꯝ ꯐ꯭ꯔꯦꯝꯂꯦꯠ ꯍꯥꯏꯗꯤ ꯆꯨꯊꯦꯛ ꯅꯥꯏꯕ ꯀꯩ ꯍꯥꯏꯅꯣ ꯔꯦꯛꯇꯦꯡꯒꯜ ꯍꯥꯏꯒꯗ꯭ꯔꯣ
ꯎꯝ
ꯏꯁꯀ꯭ꯋꯥꯔ ꯅꯠꯇꯦ ꯔꯦꯛꯇꯦꯡꯒꯜ ꯎꯝ ꯑꯄꯤꯛꯄꯗꯨꯅꯤꯕ ꯊꯥꯏꯅ ꯏꯃꯥꯒꯤ ꯑꯝ ꯄꯝꯕꯗꯣ
ꯑꯩ ꯎ ꯑꯩꯅ ꯋꯥꯏ ꯎꯄꯗꯣ ꯑꯥ ꯑꯥ ꯑꯥ ꯑꯥ ꯑꯥꯑꯥ ꯑꯗꯨꯁꯨ ꯐꯖꯕꯅꯤꯍꯦ ꯁꯥꯔꯤꯒ ꯁꯦꯠꯂꯛꯑꯀꯥꯟꯗ ꯏꯆꯦ ꯂꯝ ꯂꯦꯝꯕꯅꯦ
ꯍꯣꯏ ꯍꯣꯏ ꯑꯗꯨꯏ ꯈꯜꯂꯒ ꯑꯩꯅ ꯂꯧꯒꯦ ꯇꯧꯕ
ꯐꯖꯕꯅꯤꯍꯦ ꯑꯗꯨꯁꯨ ꯑꯗꯨ ꯉꯔꯥꯡꯒꯤꯗꯨꯗ ꯌꯥꯎꯔꯝꯒꯅꯤꯌꯦ ꯗꯃ ꯗꯃ ꯅꯪꯅ ꯆ ꯁꯦ ꯍꯥꯏꯔꯗꯤ ꯅꯪ ꯉꯟꯇꯥꯅ ꯆꯠꯂꯒ ꯍꯧꯅꯔꯒ ꯐꯠꯂꯥꯎ ꯆꯠꯂꯨ ꯌꯥꯔꯝꯅꯤ ꯏꯕꯥꯏꯅꯤ ꯉꯜꯂꯤꯉꯩꯗꯨꯗ
ꯑꯩꯅ ꯈꯜꯂꯤꯗ ꯊꯥꯡꯃꯩꯕꯟꯗꯒꯤ ꯑꯩꯅ ꯊꯥꯡꯃꯩꯕꯟ ꯆꯠꯄꯅꯤꯅ ꯐꯠꯂꯧ ꯑꯗꯨꯗ ꯆꯠꯂꯝꯃꯒꯗꯤ ꯀꯣ ꯑꯩꯁꯦ ꯆꯠꯂꯔꯣꯏꯒꯦꯅ ꯑꯗꯨꯝ ꯈꯜꯂꯕ ꯑꯗꯣ ꯆꯠꯂꯝꯃꯒꯗꯤ ꯐꯪꯕꯁꯨ ꯌꯥꯏ
ꯍꯣꯡꯅ ꯄꯤꯊꯣꯛꯏꯉꯥꯏꯗꯨꯅ ꯆꯠꯅꯤꯡꯗꯕ ꯕꯖꯥꯔꯗ ꯂꯩꯔꯨꯔꯗꯤ ꯂꯨꯄꯥ ꯆꯥꯝꯃ ꯄꯤ ꯐ꯭ꯂꯦꯝ ꯑꯝꯇ ꯐꯪꯉꯣꯏ
ꯐꯪꯉꯣꯏ
ꯀꯅꯥ ꯐꯪꯗꯣꯔꯤꯒꯦ ꯑꯅꯣꯛ ꯐꯂꯦꯝꯕꯨ ꯂꯨꯄꯥ ꯆꯥꯝꯃ ꯄꯤꯕ ꯑꯝꯇ ꯐꯪꯒꯗꯅ ꯑꯝꯇ ꯂꯩꯔꯛꯎꯅꯦ ꯆꯨꯝꯗ꯭ꯔꯣ ꯑꯗꯨꯏ ꯍꯥꯏꯔꯣꯗꯤ ꯑꯁ ꯆꯥꯟꯁ ꯥꯑꯁ ꯃꯥꯡꯒꯔꯦ ꯑꯩꯈꯣꯏ ꯂꯩꯁꯤꯜꯂ ꯊꯝꯃꯒ ꯏꯆꯦ ꯀꯣꯟꯅ ꯒ꯭ꯂꯥꯁꯇꯨꯗꯤ ꯄꯩꯁꯥ ꯈꯔ ꯀꯣꯝ ꯀꯟ ꯍꯥꯞꯄꯁꯨ ꯌꯥꯏꯑꯕ
ꯌꯥꯏ
ꯌꯥꯗ꯭ꯔꯥ ꯑꯩ ꯑꯗꯨ ꯈꯟꯗꯤ ꯌꯥꯝ ꯈꯠꯂꯝꯃꯕꯅꯦ ꯑꯩꯁꯦ ꯑꯩ ꯑꯅꯣꯛꯇꯣ
ꯀꯤ ꯃꯣꯏ ꯒ꯭ꯂꯥꯁꯀꯤ ꯃꯃꯟꯗꯣ ꯂꯨꯄꯥ ꯂꯤꯁꯤꯡ ꯑꯃ ꯆꯥꯝꯔꯤ ꯆꯥꯝꯉꯥ ꯁꯨꯃꯥꯏ ꯍꯥꯏꯔꯛꯑꯦ
ꯃ ꯌꯝ ꯍꯣꯡꯉꯤꯅ
ꯎꯝ
ꯑꯗꯨꯗꯤ ꯂꯨꯂꯨꯄꯥ ꯂꯤꯁꯤꯡ ꯑꯃ ꯆꯥꯝꯉꯥꯅ ꯑꯗꯨꯝ ꯌꯥ
ꯎꯝ ꯗꯨꯃꯥꯏ ꯍꯥꯏꯔꯛꯑꯦ ꯉꯔꯥꯡ ꯑꯩꯉꯣꯟꯗ
ꯕꯥ ꯕ꯭ꯂꯨ ꯀꯠ ꯀꯩ ꯀꯥ ꯌꯥꯎꯕꯤꯗ
ꯎꯝ
ꯑꯩꯌꯥ
ꯁꯤ ꯀꯥꯟꯅꯩꯍꯦ ꯊꯣꯏ ꯑꯗꯨꯗꯤ
ꯀꯟꯅꯩꯌꯦ
ꯍꯥꯥ
ꯎ
ꯀꯩ ꯍꯥꯏ ꯅꯣ ꯏꯃꯥ ꯑꯦꯝꯃꯦ ꯑꯥ
ꯑꯗꯣ ꯐ꯭ꯔꯦꯝꯗꯣ ꯐꯖꯗꯕꯒꯤ ꯑꯩꯁꯨ ꯑꯗꯨꯝ ꯂꯧꯔꯛꯇ꯭ꯔꯕ
ꯑꯣ
ꯏꯌꯧ ꯌꯧꯗꯦꯕ ꯐꯂꯦꯝꯗꯣ
ꯗ꯭ꯔꯒꯟ ꯐ꯭ꯔꯨꯠꯇꯣ ꯁꯦꯝꯍꯧꯗꯔꯥ ꯒꯥꯏꯅ ꯗꯤꯅꯤꯛꯇꯒ ꯅꯤꯡꯖꯪꯉꯥꯛꯏ ꯃꯥꯜꯂꯦ ꯈꯣꯏꯃꯥꯂ
ꯎꯝ
ꯍꯣꯔꯦꯟꯁꯦ ꯕꯣꯜ ꯌꯦꯡ ꯌꯥꯅꯤ ꯕꯜ ꯂꯩꯇꯦꯕ ꯉꯁꯤ
ꯃꯁꯤ ꯂꯩꯔꯝꯃꯣꯏ ꯄꯣꯊꯥꯔꯝꯃꯅꯤ
ꯑꯣ ꯀꯗꯉꯩ ꯂꯩꯖꯥꯠꯅꯦ ꯃꯦꯁ ꯑꯩꯗꯤ ꯐꯥꯏꯅꯦꯜꯗꯗꯤ ꯌꯦꯡꯉꯅꯤ ꯃꯤ ꯀꯗꯅ ꯑꯁ ꯌꯦꯡꯉꯅꯤ ꯐꯅꯦꯜ ꯗꯤ ꯌꯦꯡꯉꯅꯤ ꯂꯁꯤ ꯉꯥꯏꯅꯤ ꯐꯅꯍꯗꯤ ꯕꯦꯇꯧꯅꯥꯁꯦ ꯍꯂꯨꯄꯥ ꯆꯥꯃ ꯆꯥꯝ ꯆꯅꯤ ꯆꯅꯤ ꯃꯥꯊ ꯏꯅꯤ ꯏ ꯅꯪꯅꯦ ꯀꯥꯔꯦ ꯅꯪ ꯂꯧꯅꯤꯡꯒꯗꯣꯏꯅꯤꯅꯦ ꯑꯩ ꯈꯪꯉꯕꯅꯦꯕ ꯃꯥ ꯀꯥꯗ꯭ꯔꯗꯤ ꯄꯤꯊꯣꯛꯅꯤꯡꯗꯕ ꯑꯗꯨꯒ
ꯑꯩ ꯀꯥꯔꯒꯅ ꯑꯩ ꯂꯧꯕ ꯅꯪ ꯀꯥꯔꯒꯅ ꯑꯩ ꯂꯧꯕ
ꯑ ꯑ ꯂꯦꯢꯂꯦꯍꯦ ꯅꯪꯒꯤ ꯋꯥꯔꯤꯗꯨꯗꯤ ꯑꯩ ꯅꯪ ꯀꯥꯔ ꯅꯪ ꯂꯧꯕ ꯑꯩ ꯀꯥꯔꯁꯨ ꯅꯪ ꯂꯧꯕ ꯑꯩ ꯄꯦꯜꯂꯕꯅꯦ ꯍꯥꯏꯅꯤ ꯑꯩ ꯊꯥꯅꯅꯤ ꯀꯅꯥ ꯀꯅꯥꯅꯣ ꯑꯉꯥꯡ ꯈꯝꯃꯒꯒ ꯇꯧꯒꯦꯅ ꯂꯨꯄꯥ ꯆꯥꯝꯃ ꯆꯥꯝꯃ ꯑꯣꯏꯗ
ꯗꯥꯎ ꯌꯦꯡꯒꯗꯕꯅꯦ ꯑꯩꯅ ꯌꯥꯝ ꯀꯟꯅ ꯌꯦꯡꯅꯤꯡꯉꯁꯦ ꯗꯥꯎꯁꯦ ꯀꯔꯥꯗ ꯀꯟꯒꯦ ꯍꯥꯏꯕꯗꯨꯝ ꯂꯩꯔꯤꯕꯔꯤꯑꯕ
ꯌꯥꯎ ꯌꯦꯡꯕ ꯍꯥꯢꯔ ꯅꯤꯡꯖꯤꯡꯉꯦ ꯇꯔꯣꯠꯇꯣ ꯑꯃꯇ ꯌꯦꯡꯒꯦ ꯇꯧꯅꯦ ꯅꯪ ꯇꯔꯣꯠꯇꯣ ꯃꯦꯁꯦꯁꯇꯣ ꯀꯥꯏ ꯊꯗꯣꯏꯅꯣ ꯑꯩꯗ ꯑꯝꯇ ꯌꯦꯡꯍꯧꯒꯦ ꯅꯣꯏꯕꯣ